ꯍꯜꯂꯣ ꯇꯥꯏ ꯑꯣ
ꯑꯣ ꯑꯣ ꯅꯨꯡꯉꯥꯏꯔꯤꯕ ꯅꯠꯇ꯭ꯔꯣ
ꯎꯝ ꯅꯨꯡꯉꯥꯏꯌꯦ ꯍꯥꯏꯇꯥꯔꯦꯅꯦ ꯅꯣꯏꯗꯤ ꯅꯨꯡꯉꯥꯏꯔꯤꯕꯣ
ꯑꯥꯎ ꯅꯨꯡꯉꯥꯏꯔꯤꯗ ꯅꯨꯡꯉꯥꯏꯔꯤꯌꯦ
ꯐꯩꯌꯦ ꯐꯩꯌꯦ ꯅꯨꯡꯉꯥꯏꯔꯤꯗꯣ ꯌꯥꯝ ꯐꯩꯌꯦ
ꯆꯥꯛ ꯆꯔꯕꯨ
ꯑꯧ ꯆꯥꯛꯄꯨꯗꯤ ꯆꯥꯔꯦ ꯉꯁꯥꯏꯅ
ꯎꯝ
ꯎꯝ
ꯏꯟꯖꯥꯡ ꯍꯧꯔꯝꯗꯧ ꯃꯥꯜꯂꯤꯗ
ꯍꯧ ꯇꯦꯗ ꯀꯥꯏꯗꯗꯒꯤ ꯉꯁꯤꯗꯤ ꯑ ꯍ ꯁꯣꯏꯕꯨꯝ ꯏꯔꯣꯟꯕ ꯇꯧꯋꯦ ꯉꯥ ꯑꯇꯥꯎꯕꯒ ꯉꯥ ꯑꯇꯥꯎ ꯉꯥ ꯑꯇꯥꯎꯕ ꯑꯃꯒ
ꯑꯁ ꯍꯤꯛꯗꯥꯛ ꯍꯥꯎꯇ ꯃꯤꯗꯤ
ꯍꯥꯎ ꯇꯦꯗ ꯀꯥꯏꯗꯒꯤ ꯑꯗꯨꯒꯨꯝꯀꯃꯨ ꯍꯥꯎꯏ ꯍꯥꯏꯔꯗꯤ ꯂꯣꯏꯔꯦꯍꯦ
ꯅꯪ ꯉꯁꯤ ꯀꯩ ꯊꯕꯛ ꯆꯠꯀꯦ
ꯑꯁꯤꯗꯤ ꯊꯕꯛ ꯀꯌꯥ ꯆꯠꯇꯦꯗ ꯅꯣꯏꯗꯤ ꯆꯥꯛ ꯆꯥꯔꯕꯣ
ꯆꯥ ꯑꯩꯗꯤ ꯆꯥꯗ꯭ꯔꯤ ꯏꯃꯥ ꯍꯣꯏꯗꯤ ꯆꯥꯈ꯭ꯔꯦ
ꯊꯦꯡꯉꯤꯅ
ꯑꯣ ꯆꯥꯅꯤꯡꯗꯕ ꯉꯁꯥꯏ ꯆꯔꯥ ꯋꯥꯟꯥꯟꯕ ꯑꯗꯨꯏ
ꯑꯁ ꯀꯩ ꯌꯦꯟꯁꯥꯡ ꯊꯣꯉꯝꯃꯒꯦ ꯅꯣꯏ ꯃꯥꯅ
ꯈꯪꯗꯦꯗ ꯉꯁꯤꯗꯤ ꯁꯥ ꯑꯣꯏꯔꯝꯕꯁꯨ ꯌꯥꯏ ꯁꯦ ꯑꯣꯏꯔꯝꯕꯁꯨ ꯌꯥꯏ ꯍꯥꯏꯕꯅꯤꯀꯣ
ꯑꯦ ꯑꯣꯏꯔꯝꯃꯗꯤ ꯌꯥꯝ ꯆꯥꯗꯧ ꯃꯥꯜꯂꯦ ꯀꯣ
ꯑ
ꯅꯠꯇꯦ
ꯌꯥꯝ ꯆꯥꯅꯤ ꯍꯧꯖꯤꯛꯤ ꯍꯧꯖꯤꯛꯇꯤ ꯂꯥꯝꯗ꯭ꯔꯤꯕ ꯂꯥꯝꯕ ꯃꯇꯝꯗ ꯆꯥꯔꯒ ꯂꯣꯏꯔꯦꯗꯅ
ꯎꯝ ꯌꯥꯝꯅ ꯆꯥꯅꯤꯡꯉꯥꯏꯀꯣ ꯍꯣꯔꯦꯟ ꯄꯨꯡ ꯇꯔꯥ ꯑꯗꯨꯋꯥꯏꯗ ꯆꯥꯎꯑꯣ
ꯑꯥ ꯑꯁ ꯉꯁꯤꯗꯤ ꯃꯦꯁ ꯂꯩꯇꯕ ꯃꯥꯜꯂꯤꯅꯦ ꯍꯌꯦꯡꯅ ꯑꯥꯎ ꯍꯌꯦꯡꯅ ꯑꯣꯏꯔꯅꯤ
ꯍꯌꯦꯡ ꯄꯨꯡ ꯍꯌꯦꯡ ꯑꯌꯨꯛꯇ ꯂꯩꯕꯅꯦ ꯄꯨꯡ ꯕꯥꯔꯣ ꯃꯈꯥꯏꯗ ꯀꯌꯥꯔꯥ ꯀ꯭ꯋꯥꯇꯔ ꯀ꯭ꯋꯥꯇꯔꯔ ꯂꯩꯕꯅꯦ
ꯐꯥꯏꯅꯦꯜꯗꯤ ꯀ ꯀꯔꯝ ꯀꯥꯟꯗ ꯁꯥꯟꯅꯗꯣꯏꯅꯣ
ꯈꯪꯗꯦꯗ ꯋꯥꯠ ꯋꯥꯠꯂꯤꯗ ꯐꯥꯏꯅꯦꯜꯗꯤ
ꯐꯥꯏꯅꯦꯜ ꯑꯣꯏꯅ ꯌꯦꯡꯅꯤꯡꯉꯤꯗ
ꯅꯣꯏ ꯅꯪ ꯀꯔꯤ ꯁꯞꯄꯣꯔꯠ ꯇꯧꯔꯤꯅꯣ
ꯑꯩꯗꯤ ꯑ ꯑꯔꯖꯦꯟꯇꯤꯅꯥ ꯁꯞꯄꯣꯔꯠ ꯇꯧꯈ꯭ꯔꯒꯦ ꯔꯣꯅꯥꯜꯗꯣ ꯑ ꯄꯣꯔꯇꯨꯒꯜꯗꯣ ꯇꯧꯅꯤꯡꯗ꯭ꯔꯦ
ꯑꯗꯨ
ꯃꯗꯨ ꯅꯨꯄꯥꯗꯨ ꯌꯥꯗ꯭ꯔꯦ ꯍꯟꯗꯛ ꯃꯔꯛꯁꯦ ꯏꯔꯥꯡ ꯌꯥꯝ ꯀꯥꯏ
ꯑ ꯀꯩꯅꯣ ꯑꯣꯏꯔꯕꯅꯦ ꯃ ꯃꯣꯏ ꯑ ꯑꯍꯟ ꯑꯣꯏꯔꯕꯩꯅꯦ
ꯑ ꯃꯥꯗꯣ ꯆꯍꯤ ꯍꯨꯝꯐꯨ ꯍꯥꯏꯕ꯭ꯔꯥ ꯀ꯭ꯔꯤ ꯍꯥꯏꯕ꯭ꯔꯥ ꯀꯌꯥ ꯍꯥꯏꯕ꯭ꯔꯥ ꯀꯨꯟꯊ꯭ꯔꯥ ꯀꯨꯟꯊ꯭ꯔꯥ ꯃꯊꯪ ꯍꯨꯝꯐꯨ ꯍꯥꯏ ꯅꯠꯇ꯭ꯔꯣ
ꯍꯨꯝꯐꯨ ꯑꯃ
ꯑꯥ ꯑꯥ ꯈꯪꯗꯦ ꯃꯗꯨꯗꯤ ꯌꯧꯗ꯭ꯔꯤꯗ ꯑꯗꯨꯗꯤ ꯌꯧꯗ꯭ꯔꯤ ꯌꯧꯗ꯭ꯔꯤ
ꯑꯣ ꯃꯥꯅ ꯍꯦꯟꯅ ꯑꯍꯟ ꯎꯔꯦꯅꯦ
ꯅꯣꯏ ꯅꯪ ꯀꯩ ꯀꯩ ꯊꯕꯛ ꯇꯧꯒꯦ ꯉꯁꯤ
ꯑꯁ ꯇꯧꯗꯦꯗ ꯑꯗꯨꯝ ꯇꯨꯝꯃꯒ ꯐꯝꯃꯒ ꯑꯁꯤ ꯈꯛꯇꯅꯤꯗ
ꯑꯁ ꯅꯪꯒꯤ ꯅꯪꯒꯤ ꯍꯣꯕꯤꯁꯦ ꯇꯨꯝꯃꯒ ꯐꯝꯃꯒ ꯅꯪꯒꯤ ꯍꯣꯕꯤ
ꯅꯪ ꯈꯔ ꯈꯔ ꯀꯣꯜ ꯇꯧꯔꯒ ꯈꯔ ꯒꯦꯝꯁꯥꯟꯅ ꯒꯦꯝꯐꯥꯎ ꯁꯥꯟꯅꯅꯤꯡꯗ꯭ꯔꯦꯗ ꯉ ꯍꯟꯗꯛ ꯃꯔꯛꯁꯦ
ꯑꯁ ꯑꯩꯗꯤ ꯉꯁꯤ ꯂꯤꯖꯦꯟ ꯀꯥꯔꯦꯍꯦ
ꯎꯝ ꯁꯥꯅꯅꯤꯡꯗ꯭ꯔꯦꯕ
ꯅꯪꯖꯦ ꯅꯪꯖꯦ ꯕ꯭ꯌꯨꯖꯤ ꯌꯥꯝ ꯇꯧꯔꯦꯅꯦ
ꯑ ꯕ꯭ꯌꯨꯖꯤꯁꯦ ꯑꯁ ꯈꯔꯗꯤ ꯇꯧ ꯇꯧ ꯇꯧꯔꯦꯗ ꯑꯩꯅ ꯇꯧꯍꯟꯕꯅꯤꯗ ꯑꯗꯨꯒꯤꯅꯤ ꯃꯤꯅꯗꯤ ꯇꯧꯍꯟꯗꯕ ꯑꯩꯅ ꯇꯧꯍꯟꯕ
ꯎꯝ ꯁ꯭ꯀꯨꯜ ꯁ꯭ꯀꯨꯜ ꯁ꯭ꯀꯨꯜꯗꯤ ꯀꯥꯔꯕꯣ ꯅꯣꯏ ꯁ꯭ꯀꯨꯜ ꯀꯥ ꯍꯧꯔꯕꯣ
ꯑꯁ ꯑꯩ ꯃꯤꯁꯟꯐꯥꯎ ꯇꯧꯗ꯭ꯔꯤꯅꯦ ꯕꯥꯢ
ꯇꯧꯗ꯭ꯔꯤꯌꯦ
ꯑꯣ ꯍꯣ ꯍꯌꯦꯡ ꯏꯂꯤꯖꯤꯕꯤꯂꯤꯇꯤ ꯍꯥꯏꯕ꯭ꯔꯥ ꯑꯗꯨ ꯐꯣꯝꯗꯣ ꯂꯧꯕ ꯆꯠꯀꯅꯤꯕ
ꯑꯣ
ꯁꯤ ꯕꯤ ꯌꯦ ꯁꯤꯅ ꯕꯣꯔꯠ ꯑꯦ ꯁꯤ ꯕꯤ ꯌꯦ ꯁꯤꯅ ꯕꯣꯔꯠꯇ ꯑꯣꯟꯊꯣꯛꯅꯤꯅ ꯑꯗꯨꯒꯤ ꯌꯥꯗꯦꯕ ꯑꯩꯖꯨ ꯍꯥꯟꯅ ꯈꯪꯉꯝꯕꯗꯤ ꯌꯥꯗꯧꯕ ꯑꯗꯨ ꯊꯦꯡꯅ ꯈꯪꯉ ꯊꯦꯡꯅ ꯈꯪꯉꯛꯕꯗꯒꯤ ꯌꯥ ꯗꯔ꯭ꯤꯅꯦ ꯀꯥꯕꯗꯤ ꯐꯪꯅꯤꯗ ꯔꯦꯗꯤꯗꯅꯤꯗ
ꯑꯩꯁꯨ ꯍꯌꯦꯡ ꯁ꯭ꯀꯨꯜ ꯆꯛꯀꯦ ꯇꯧꯔꯤꯅꯤꯅꯦ
ꯑꯣ ꯆꯠꯂꯣ
ꯍꯨꯝ ꯅꯨꯉꯥꯏꯊꯣꯛꯀꯦ ꯁ꯭ꯀꯨꯜ ꯁ꯭ꯀꯨꯜ ꯆꯠ ꯇꯕꯁꯦ ꯏꯁꯥꯗ ꯀꯩꯅꯣꯝ ꯇꯧꯋꯤꯅꯦ
ꯑꯥ ꯁ꯭ꯀꯨꯜ ꯂꯥꯑꯗꯤ ꯂꯩꯔꯤꯛ ꯄꯥꯅꯤꯡꯉꯤꯕ ꯃꯨꯛ
ꯁ꯭ꯀꯨꯜꯗꯗꯤ ꯅꯨꯄꯤꯁꯨ ꯂꯩꯌꯦ ꯗꯨ ꯌꯦꯡꯕ ꯌꯥꯏꯌꯦꯗꯅ
ꯑꯣ ꯑꯉꯥꯡ ꯑꯅꯧꯕ ꯂꯥꯛꯇ꯭ꯔꯣ
ꯂꯥꯑꯦ ꯍꯥꯏꯌꯦ
ꯑ
ꯑꯗꯨ ꯑꯣꯏꯅ ꯇꯧꯔꯨꯒꯤꯒꯦ ꯑꯈꯣꯏ
ꯎꯝ ꯅꯨꯄꯤ ꯐꯖꯕ ꯌꯥꯎꯔꯗꯤ ꯁ꯭ꯀꯨꯜꯖꯨ ꯅꯨꯡꯇꯤꯒꯤ ꯀꯥꯅꯤꯡꯕꯅꯦ
ꯑꯗꯨꯅꯦ ꯑꯃꯗꯨꯗꯤ ꯆꯠꯁꯦ ꯍꯥꯏꯔ ꯌꯥꯗꯦꯅꯦ
ꯑꯣ ꯃꯥꯔꯣ ꯃꯥ ꯈꯪꯗꯦꯅꯦ ꯀꯥꯗꯤ ꯀꯥꯕꯅꯤ ꯅꯪꯒ ꯆꯞꯃꯤꯅꯤ ꯆꯠ ꯑꯥ
ꯀꯥꯗꯤ ꯀꯥꯒꯅꯤ
ꯑꯩ ꯅꯠꯇꯔꯣ
ꯑ ꯀ ꯑꯩ ꯃꯥꯕꯨ ꯉꯥꯏꯗꯤ ꯉꯥꯏꯕꯅꯦꯕꯀꯣ ꯑꯗꯣ ꯃꯥꯗꯣ ꯀꯩꯅꯣ ꯇꯧꯋꯤ ꯍꯥꯏꯌꯦ ꯑꯥ ꯅꯦꯛ꯭ꯁ ꯋꯤꯛ ꯅꯠꯇ꯭ꯔꯒ ꯐ꯭ꯔꯥꯏꯗꯦꯁ ꯊꯔ꯭ꯁꯗꯦ ꯑꯗꯨꯋꯥꯏꯗ ꯂꯥꯛꯀꯦ ꯍꯥꯏ ꯑꯗ ꯑꯩꯗꯤ ꯑꯩꯗꯤ ꯍꯌꯦꯡ ꯍꯥꯟꯅ ꯆꯠꯀꯦ ꯇꯧꯕꯀꯣ
ꯑꯣ ꯍꯥ ꯍꯥꯟꯅ ꯆꯠꯄꯅ ꯍꯦꯟ ꯐꯕꯅꯤ
ꯎꯝ
ꯃꯥꯡꯉꯦꯕ ꯑꯩꯈꯣꯏꯒꯤ
ꯎꯝ ꯃꯥꯡꯉꯦ ꯑꯩꯈꯣꯏ ꯑꯦꯛꯖꯥꯝꯁꯨ ꯍꯧꯔꯅꯤ ꯍꯥꯏꯌꯦꯅꯦ ꯗꯦꯠ ꯁꯚꯦꯟꯇꯤꯟꯗꯒꯤ
ꯋꯥ
ꯉꯜꯂꯦ ꯑꯗꯨ ꯁ꯭ꯀꯨꯜ ꯐꯥꯎ ꯀꯥꯕ ꯍꯧꯗꯤꯗ ꯑꯦꯖꯥꯝꯒꯤ ꯋꯥꯔꯤ ꯇꯧꯔꯑꯦꯕꫭ
ꯎꯝ ꯑꯩꯈꯣꯏꯗꯤ ꯑꯁ ꯑꯦꯛꯖꯥꯝ ꯊꯥ ꯑꯦꯛꯖꯥꯝꯗꯤ ꯑꯃꯈꯛꯇꯅꯤ ꯈꫭꯏꯒꯤꯗꯤ
ꯁ ꯑꯗꯨ ꯁ꯭ꯀꯨꯜꯁꯨ ꯑꯩꯁꯨ ꯀꯥꯅꯤꯡꯕꯅꯤꯅꯦ
ꯑꯦꯛꯖꯥꯝ ꯑꯃꯅ ꯂꯣꯏꯔꯦꯗꯅ
ꯑꯗꯣ ꯎꯝ ꯏꯁꯇꯨꯗꯦꯟꯗꯗꯤ ꯃꯥꯡꯉꯦꯕ ꯀꯣ ꯍꯥꯏꯗꯤ ꯂꯩꯗꯅ ꯂꯥꯏꯔꯤꯛꯇ
ꯆꯥꯅꯤꯡꯕꯗꯤ ꯑꯗꯨꯝ ꯅꯨꯡꯇꯤꯒꯤ ꯀꯥꯕ ꯌꯥꯏꯌꯦ
ꯑꯗꯨꯅꯦ ꯅꯣꯏꯒꯤ ꯈꯨꯠꯇꯝꯗꯨꯗꯤ ꯃꯥꯡꯉꯦꯕ
ꯎꯝ ꯎꯝ
ꯑꯃꯔꯣꯝꯗ ꯍꯥꯏꯔꯗꯤ ꯐꯕꯨ ꯐꯩꯌꯦꯅꯦ
ꯎꯝ ꯈꯪꯅꯕ ꯑꯃ ꯂꯩꯔꯗꯤꯀꯣ ꯑꯗꯨꯝ ꯌꯥꯕꯅꯦ
ꯈꯪꯗꯦꯅꯦ ꯁ꯭ꯀꯨꯜꯁꯦ ꯑꯩ ꯁ꯭ꯀꯨꯜꯁꯦ ꯂꯣꯏꯅꯤꯡꯉꯛꯑꯕꯅꯤꯅꯦ ꯇ꯭ꯌꯦꯜꯐ ꯂꯣꯏꯔꯒ ꯊꯕꯛꯁꯦ ꯀꯩꯅꯣ ꯀꯩꯅꯣ ꯊꯤꯔꯒ ꯇꯧ ꯌꯥꯕ ꯇꯧꯅꯤꯡꯉꯤꯑꯕꯅꯦ ꯑꯩꯗꯤ
ꯑꯣ ꯀꯩ ꯂꯝꯗꯒꯤꯔ ꯈꯪꯗꯤ ꯈꯪꯗꯦ ꯑꯗꫭ ꯑ ꯊꯕꯛꯇꯤ ꯐꯪꯕ ꯃꯥꯜꯂꯦ ꯁꯤꯕꯥꯏ ꯇꯧꯔꯤꯅꯦ
ꯎꯝ
ꯎꯝ ꯈꯪꯕ꯭ꯔꯥ ꯈꯪꯕ꯭ꯔꯥ ꯅꯪ ꯑ ꯅꯨꯄꯥ ꯑꯃ ꯑꯥꯏ ꯖꯤꯗꯒ ꯇꯧꯕꯗꯨ ꯍꯧꯖꯤꯛꯇꯤ ꯃꯁꯝꯀ ꯂꫭꯏ ꯇꯦꯜꯂꯦꯗ
ꯈꯪꯗꯦ
ꯈꯪꯉꯨꯗ
ꯑ ꯈ꯭ꯔꯛ ꯈ꯭ꯔꯛ ꯈꯔ ꯀꯨꯏꯅ ꯁꯥꯟꯅꯔꯗꯤꯀꯣ ꯈꯪꯂꯛꯀꯅꯦꯕ
ꯑꯣ ꯃꯥꯒꯤꯗꯨ ꯐꯗꯤ ꯐꯩꯌꯦ ꯑꯛꯅꯤꯕꯤꯔ ꯍꯥꯏꯕꯗꯨ ꯈꯪꯉꯕꯣ ꯑꯗꯨꯢ ꯅꯨꯄꯥꯗꯨ
ꯈꯪꯉꯦ ꯈꯪꯉꯦ ꯈꯪꯉꯦ
ꯌꯥꯝ ꯋꯥꯏꯌꯦ ꯍꯥꯏꯗ ꯃꯣꯏꯗꯣ꯫
ꯑꯣ ꯋꯥꯕꯅꯦ ꯑꯛꯅꯤꯕꯤꯔ ꯁꯤꯚꯥꯏꯒꯤꯗꯤꯀꯣ ꯌꯥꯝ ꯋꯥꯕꯅꯦ ꯚꯥꯏ꯫
ꯍꯧꯐꯥꯎ ꯍꯧꯗ꯭ꯔꯤ ꯑꯗꯣ ꯆꯥꯛ ꯐꯥꯎ ꯃꯇꯝ ꯆꯥꯡ ꯅꯥꯏꯅ ꯄꯤꯔꯛꯇ꯭ꯔꯤ ꯍꯥꯏ ꯍꯧꯖꯤꯛ꯫ ꯌꯥꯝ ꯋꯥꯢꯌꯦ ꯍꯥꯏꯗ꯫ ꯑꯁ ꯑꯃ ꯎꯝ ꯑꯃꯗꯨꯗꯤ ꯋꯥꯡꯉꯦꯍꯦ ꯁꯤꯛꯁ ꯐꯤꯠꯅꯤꯍꯦ꯫
ꯑꯧ ꯑꯁ ꯃꯀꯣꯛꯇꯤ ꯂꯩꯇꯦꯍꯦ꯫
ꯂꯩꯇꯦꯕꯨ ꯅꯥꯕ ꯏꯕꯣ꯫
ꯃꯀꯣꯛꯇꯤ ꯀꯥꯏꯗꯒꯤ꯫
ꯕ꯭ꯔꯗꯔꯁꯨ ꯕ꯭ꯔꯗꯔꯁꯨ ꯀꯩ ꯊꯕꯛ ꯇꯧꯒꯦ ꯍꯥꯏꯔꯤꯅꯣ ꯁꯀ꯭ꯨꯜ ꯀꯥ ꯂꯣꯏꯔꯒ꯫
ꯑꯩꯔꯣ꯫
ꯑꯧ꯫
ꯈꯪꯗꯦꯅꯦ ꯀꯔꯤ ꯀ꯭ꯔꯤ ꯇꯧꯁꯤꯔ꯫ ꯊꯕꯛ ꯃꯆꯥ ꯑꯃꯗꯤ ꯄꯥꯏꯈꯠꯇꯕ ꯌꯥꯗꯦꯅꯦ꯫
ꯌꯥꯗ꯭ꯔꯕꯅꯦ ꯍꯟꯗꯛꯁꯦ ꯊꯕꯛ ꯁꯨꯗꯕ ꯃꯤ ꯊꯕꯛ ꯁꯨꯗ꯭ꯔ ꯃꯤꯁꯤꯡꯕꯨ ꯃꯤ ꯑꯣꯏꯅ ꯎꯗ꯭ꯔꯕꯅꯦꯀꯣ ꯍꯟꯗꯛꯀꯥꯟꯁꯦ꯫
ꯍꯧꯖꯤꯛ ꯑꯩꯈꯣꯏꯗꯤ ꯁꯥꯅꯦ꯫
ꯍꯧꯖꯤꯛꯁꯦ ꯑꯩꯈꯣꯏꯕꯨ ꯎꯔꯤꯁꯦ ꯑꯩꯈꯣꯏ ꯑꯩꯈꯣꯏꯕꯨ ꯎꯔꯤꯁꯦ ꯃꯣꯏꯁꯦ ꯁ ꯁꯥ ꯅꯤꯅꯦ ꯑꯩꯈꯣꯏꯕꯨ ꯎꯔꯤꯖꯦ
ꯁꯥꯖꯨ ꯈ꯭ꯋꯥꯏꯗꯒꯤ ꯃꯁꯛ ꯊꯤꯕ
ꯑꯗꯨꯅꯤ ꯑꯥ
ꯍꯌꯦꯡꯗꯤ ꯀꯥꯏ ꯆꯠꯀꯅꯤ ꯑꯦꯁ꯫
ꯑꯩ ꯑꯩ ꯍꯌꯦꯡ ꯁꯀ꯭ꯨꯜ ꯆꯠꯀꯦ ꯍꯥꯏꯔꯤꯗꯨꯗꯤ꯫ ꯕꯔ꯭ꯗꯔ
ꯅꯤꯡꯊꯤꯅ ꯆꯠꯂꯨ ꯀꯥꯏꯅ꯫
ꯕ꯭ꯔꯥꯗꯔꯒꯤ ꯕ꯭ꯔꯦꯟꯁꯦ ꯌꯥꯗꯕ ꯃꯥꯜꯂꯦꯗ
ꯑꯥ ꯌꯥꯗ꯭ꯔꯦꯅꯦ ꯍꯟꯗꯛ ꯀꯥꯟꯁꯦ ꯄꯨꯔ ꯁꯣꯜꯂꯤꯅꯦ꯫
ꯗꯨꯅꯦ꯫ ꯃꯅꯤꯄꯨꯔ ꯍꯥꯏꯗꯤ ꯑꯁꯤ꯫ ꯎꯝ ꯒꯔꯤꯗ ꯒꯥꯔꯤꯗꯀꯣ꯫ ꯑꯁꯤ ꯃꯊꯛꯇ
ꯍꯣ ꯃꯊꯛꯇ ꯑꯗꯨꯝ ꯆꯠꯀꯗꯕ ꯑꯣ ꯑꯣ ꯌꯥꯟ ꯇꯥꯔꯦ ꯒꯌ꯭ꯥꯟ ꯇꯥꯔꯦ꯫
ꯇꯥꯗꯕꯅꯤ꯫ ꯃꯤ ꯑꯥ ꯌꯥꯝꯃꯦ ꯑꯣ ꯑꯗꯨꯝ ꯌꯥꯝꯃꯦ꯫
ꯎꯝ꯫
ꯃꯤ ꯌꯥꯝꯃꯒ ꯂꯥꯏꯔꯤ ꯑꯩꯈꯣꯏ ꯑꯩꯈꯣꯏꯗ ꯂꯩꯗꯥ ꯑꯣ ꯍꯣꯠꯅꯕꯝ ꯍꯣꯠꯅꯕ ꯃꯤꯗꯗꯤ ꯑꯗꯨꯝ꯫ ꯌꯥꯝ ꯐꯪꯉꯤꯗꯅ ꯂꯧꯕ ꯀꯥꯟꯅꯕ꯫
ꯑꯧ ꯑꯗꯨꯅꯤ ꯍꯟꯗꯛꯁꯦ ꯃꯅꯤꯄꯨꯔꯗ ꯈ꯭ꯋꯥꯏꯗꯒꯤ ꯐꯥꯎꯔꯤꯕ ꯐꯣꯟꯁꯤ ꯃꯃꯤꯡ ꯆꯂꯤꯕ ꯐꯣꯟꯁꯦ ꯀꯩꯅꯣ ꯕ꯭ꯔꯗꯔ ꯈꯪꯕ꯭ꯔꯣ꯫
ꯈ꯭ꯋꯥꯏꯗꯒꯤ ꯐꯥꯎꯕ꯫
ꯑ ꯂꯦꯠ
ꯑꯩꯒꯤ ꯑꯩꯅ ꯈꯟꯕꯗꯗꯤ ꯁꯦꯝꯁꯨꯡꯅ ꯍꯦꯜꯂꯤꯗ꯫
ꯑꯥꯏꯐꯣꯟ ꯐꯠꯇꯕꯔ꯭ꯅꯦ꯫
ꯑꯁ ꯑꯥꯏꯐꯣꯟꯗꯤ ꯌꯥꯗꯦꯅꯦ ꯀꯝꯄꯅꯤ ꯁꯤꯈ꯭ꯔꯅꯤ꯫ ꯑꯟꯗꯛ ꯍꯟꯗꯛ ꯑ ꯀꯩ ꯂꯣꯟꯁ ꯇꯧꯈꯤꯕꯅꯦ ꯁꯇ꯭ꯣꯔ ꯑꯃ
ꯎꯝ ꯀꯅꯣ ꯎꯝ ꯑꯥꯏ ꯐꯣꯟꯒꯤ ꯇꯥꯏꯞ ꯇꯀꯣ꯫ ꯑꯣꯞꯄꯣ ꯍꯥꯏꯕ꯭ꯔ ꯚꯤꯚꯣ ꯍꯥꯏ ꯑ
ꯅꯠꯇꯦ ꯅꯪꯅ ꯍꯥꯏꯕꯗꯤ ꯑꯣꯞꯄꯣꯔꯦꯅꯣ ꯑꯣꯏꯔꯝꯅꯤ ꯑꯩꯅ ꯍꯥꯏꯕꯗꯤ ꯑꯥꯏꯐꯣꯟ ꯀꯝꯄꯦꯅꯤꯅꯦꯕ ꯑꯗꯣ
ꯎꯝ
ꯑ ꯑꯥꯏꯐꯣꯟ ꯐꯤꯐꯇꯤꯟꯗꯣ
ꯑꯧ
ꯇꯔꯥꯃꯉꯥꯗꯣ ꯑꯗꯨ ꯐꯥꯎꯕ ꯐꯔꯁꯠꯂꯦꯟꯗ ꯁꯤꯜ ꯄꯦꯛꯇ ꯀꯣ ꯐꯤꯐ ꯊꯥꯔꯇꯤ ꯁꯚꯦꯟ ꯊꯥꯔꯇꯤ ꯐꯣꯔ ꯑꯗꯨ ꯐꯪꯉꯦꯕ ꯁꯤꯜ ꯄꯦꯛ ꯉꯠꯇꯅꯦ ꯑꯥꯏꯐꯣꯟꯒ ꯑꯗꯨꯝ ꯑꯥ ꯑ
ꯅꯍꯥꯟꯀꯣ ꯑꯩꯈꯣꯏ ꯑꯩꯈꯣꯏ ꯆꯦꯆꯦ ꯑꯃ ꯑ ꯑꯥꯏꯐꯣꯟ ꯂꯧꯋꯦꯕꯀꯣ ꯑꯥꯏꯐꯣꯟ ꯇꯔꯥꯃꯉꯥ ꯁꯤꯜꯄꯦꯛ ꯀꯣ
ꯑꯥ
ꯑꯗꯨ ꯂꯧꯕꯗꯣ ꯑ ꯐꯤꯐꯇꯤ ꯍꯦꯜꯂꯦꯅꯦ
ꯑꯣ ꯃꯥ ꯁꯇ꯭ꯣꯔ ꯈꯪꯗꯕꯩ ꯑꯣꯏꯔꯝꯅꯤ ꯍꯟꯗꯛꯔꯛ ꯍꯟꯗꯛꯃꯔꯛ ꯍꯟꯗꯛ ꯍꯟꯗꯛ ꯈꯛꯇ ꯂꯣꯟꯁ ꯇꯧꯈꯤꯕꯅꯦꯕ ꯑꯦꯗꯚꯔꯇꯥꯏꯖ ꯀꯥ ꯌꯥꯝ ꯄꯤꯕꯅꯦ
ꯈꯪꯗꯦꯅꯦ ꯑꯩꯁꯨ ꯀꯔꯤ ꯐꯣꯟ ꯄꯥꯏꯁꯤꯔ ꯕ꯭ꯔꯥꯗꯔꯗꯒꯤ ꯍꯪꯕꯅꯤꯅꯦ ꯑꯗꯣ
ꯎꯝ ꯑꯁ ꯑꯩꯁꯨ ꯑꯥꯏꯐꯣꯟꯗꯤ ꯄꯥꯏꯅꯤꯡꯕ
ꯑꯩꯁꯨ ꯑꯥꯏꯐꯣꯟ ꯇꯔꯥꯃꯉꯥ
ꯑꯥꯏꯐꯣꯟꯒꯨꯝꯕꯗꯤ ꯀꯨꯏꯅ ꯄꯥꯏꯔꯁꯨ ꯄ꯭ꯔꯣꯕ꯭ꯂꯦꯝ ꯂꯩꯗꯅ ꯑꯗꯨꯕꯨ ꯑ ꯑꯩꯈꯣꯏꯅ ꯁꯤꯖꯤꯟꯅꯕ ꯃꯇꯝ ꯆꯥꯅ ꯁꯤꯖꯤꯟꯅꯔꯗꯤ ꯀꯩꯁꯨ ꯀꯥꯏꯗꯦꯗ ꯑꯗꯣ
ꯑꯗꯨꯅꯤ
ꯃꯥꯒꯤ ꯕꯦꯇ꯭ꯔꯤꯗꯨꯗꯤ ꯈꯥꯡꯗ꯭ꯔꯦꯍꯦ
ꯎꯝ ꯁꯥꯝꯁꯨꯡꯅ ꯑꯃꯨꯛ ꯕꯦꯇ꯭ꯔꯤ ꯈꯥꯡꯕꯀꯣ
ꯎꯝ ꯁꯥꯝꯁꯪꯗꯤ ꯑꯗꯨꯝ ꯌꯥꯝ ꯈꯥꯡꯉꯦꯕ
ꯈꯪꯗꯦ ꯑꯩꯁꯨ ꯁ꯭ꯀꯨꯜ ꯀꯥ ꯂꯣꯏꯔꯒ ꯀꯔꯤ ꯐꯣꯟ ꯂꯩꯁꯤꯔꯥ ꯈꯪꯗꯦꯅꯦ ꯈꯜꯂꯤꯅꯦ ꯍꯧ ꯖꯤꯛ ꯕ꯭ꯔꯥꯗꯔꯗꯒꯤ ꯑꯁꯤ ꯀꯩꯅꯣ ꯂꯧꯔꯤꯅꯤꯅꯦ ꯒꯥꯏꯠꯂꯥꯏꯟ ꯂꯧꯔꯤꯅꯤꯅꯦ
ꯑꯁ ꯐꯣꯟꯒ ꯀꯥꯟꯅꯗꯕꯅꯤ ꯚꯥꯏ ꯑꯗꯣ ꯑ ꯒꯥꯔꯤ ꯑꯣꯏꯅ ꯂꯩꯊꯔꯣꯗꯅꯥ ꯒꯥꯔꯤꯅ ꯐꯕꯅꯦ ꯐꯣꯟꯗꯤ ꯑꯁ ꯀꯣꯜ ꯇꯧꯕ ꯌꯥꯔꯗꯤ ꯌꯥꯔꯦ
ꯑꯗꯨꯗꯤ ꯄꯨꯔꯥ ꯕ꯭ꯔꯗꯔꯁꯦ ꯒꯥꯔꯤꯒꯤ ꯃꯔꯝꯗ ꯌꯥꯝ ꯈꯪꯕ ꯃꯥꯜꯂꯤ ꯕ꯭ꯔ ꯒꯥꯔꯤꯒꯤ ꯃꯔꯝꯗ ꯍꯥꯏꯔꯛꯑꯣꯅꯦ
ꯑꯧ ꯈꯪꯉꯦ ꯈꯪꯉꯦ ꯀꯩ ꯒꯥꯔꯤꯅꯣ
ꯑꯥ ꯍꯥꯏꯗꯤ ꯈ꯭ꯋꯥꯏꯗꯒꯤ ꯐꯥꯎꯕꯒ ꯈ꯭ꯋꯥꯏꯗꯒꯤ ꯃꯃꯤꯡ ꯆꯠꯂꯤꯁꯤ ꯍꯧꯖꯤꯛ
ꯑ ꯍꯧꯖꯤꯛꯇꯤ ꯈꯪꯗꯦꯗ ꯕꯣꯂꯦꯔꯣ ꯑꯣꯏꯔꯝꯃꯅꯤ
ꯑꯩꯗꯤ ꯒꯥꯔꯤ ꯑꯄꯤꯛꯄ ꯄꯥꯝꯃꯤꯗ ꯍꯤꯃꯥꯂꯌꯥꯟꯒꯨꯝꯕꯀꯣ ꯖꯤꯠ
ꯑꯣ ꯅꯪ ꯍꯥꯏꯖꯤ ꯒꯥꯔꯤ ꯃꯆꯥꯔꯣ
ꯑ ꯒꯥꯔꯤ ꯃꯆꯥ ꯇꯨ ꯋꯤꯂꯔ ꯇꯨ ꯋꯤꯂꯔꯗ ꯍꯥꯟꯅ ꯍꯥꯏꯔꯁꯦꯕ
ꯖꯤꯇꯤꯒꯨꯝꯕꯗꯤ ꯑꯩꯁ ꯌꯥꯝꯅꯤꯍꯦ ꯅꯪꯗꯤ ꯔꯥꯏꯗꯔ ꯔꯥꯏꯗꯔ ꯆꯠꯀꯦ ꯍꯥꯏꯔꯗꯤ ꯕꯨꯂꯦꯠꯅ ꯐꯔꯦꯗ
ꯑꯁ ꯍꯤꯃꯥꯂꯤꯌꯟ ꯍꯤꯃꯥ ꯍꯤꯃꯥꯂꯤꯌꯟ ꯂꯩꯔꯒ ꯂꯗꯥꯛꯇ ꯀꯣꯏ ꯆꯠꯁꯤꯔꯥ ꯈꯪꯗꯦꯅꯦ